ꯑꯣ ꯇꯥꯏ ꯇꯥꯏ ꯏꯆꯦ ꯀꯃꯥꯏ ꯇꯧꯔꯤꯒꯦ
ꯑꯁ ꯅꯨꯡꯉꯥꯏꯔꯤ ꯍꯥꯏꯇꯥꯔꯦꯅꯦ
ꯍꯧꯖꯤꯛꯀꯥꯟ ꯅꯣꯏꯗꯤ ꯅꯅꯥꯎ ꯍꯣꯏꯗꯤ ꯅꯨꯡꯉꯥꯏꯕꯝꯒ ꯈꯪꯗ꯭ꯔꯦꯗ
ꯑꯁ ꯀꯩꯗꯧꯔꯒꯦꯅꯦ
ꯁꯨꯔ ꯆꯥꯕ ꯄꯨꯟꯁꯤꯖꯤꯗ ꯁꯨꯕ ꯅꯣꯡꯁꯤꯡꯒ ꯇꯥꯁꯜꯂꯛꯇꯕꯅꯦ ꯂꯧ ꯎꯕꯖꯨ ꯕꯦꯔꯥ ꯀꯥꯔꯛꯇꯣꯔꯤ ꯇꯧꯔꯤꯖꯦ ꯑꯗꯨꯅ ꯁꯨꯗ꯭ꯔꯗꯤ ꯂꯧ ꯎꯗ꯭ꯔꯗꯤ ꯃꯊꯪ ꯆꯍꯤꯗꯤ ꯆꯔꯥ ꯍꯦꯟꯗꯣꯔꯤꯝꯅꯤ ꯍꯟꯗꯛ ꯆꯍꯤꯗꯤꯕ
ꯑꯁ ꯑꯗꯨꯖꯨ ꯆꯨꯝꯃꯤꯅꯦꯀꯣ ꯅꯣꯡꯖꯦ ꯑꯈꯣꯏꯗꯤ ꯏꯊꯩ ꯂꯧꯈꯣꯡ ꯐꯖꯅ ꯂꯩꯇꯕꯅꯤꯅ ꯅꯣꯡꯒꯤꯗ ꯃꯈꯥ ꯄꯣꯟꯕꯅꯤꯅꯀꯣ
ꯃꯥꯅꯤ ꯏꯆꯦ ꯑꯗꯨꯕꯨꯗꯤ ꯆꯨꯝꯃꯤ
ꯑꯁ ꯑꯋꯥꯕꯅꯤꯅꯦ ꯑꯩꯁꯨ ꯑꯁ ꯉꯁꯤꯗꯤ ꯀꯩꯅꯣ ꯇꯧꯔꯨꯕꯅꯦ ꯎꯝ ꯂꯧꯕꯨꯛꯇ ꯆꯠꯂꯨꯕꯅꯦꯕ
ꯎꯝ
ꯑꯈꯣꯏꯒꯤꯖꯨ ꯑꯈꯣꯏꯒꯤꯗꯨꯅ ꯃꯨꯛ ꯈꯔ ꯀꯦꯅꯦꯟꯒꯨꯝꯕ ꯈꯔ ꯂꯩꯗꯅ
ꯎꯝ
ꯑꯗꯨꯒꯤ ꯏꯁꯤꯡꯗꯣ ꯂꯧ ꯃꯊꯪ ꯃꯊꯪ ꯑ ꯊꯩꯖꯟꯅꯔꯒ ꯏꯁꯤꯡꯗꯣ ꯈꯔ ꯈꯔ ꯌꯧꯔꯛꯑꯦꯅ ꯍꯥꯏꯕ ꯂꯧꯕꯨꯛꯇ
ꯎꯝ
ꯑꯗꯨꯒꯤ ꯃꯌꯥꯝꯅ ꯇꯧꯔꯨꯔꯤꯉꯩꯗꯨꯗ ꯌꯥꯍꯧꯗ꯭ꯔꯗꯤ ꯅ ꯑꯩꯖꯨ ꯂꯧꯕꯨꯛꯇ ꯏꯁꯤꯡ ꯊꯥꯖꯟꯕ ꯈꯔ ꯆꯠꯂꯨꯕꯅꯦ ꯉꯁꯤꯁꯦ
ꯎꯝ ꯑꯣ
ꯑꯁ ꯈꯪꯗꯦꯗ ꯑꯈꯣꯏꯁꯨ ꯂꯧꯃꯤꯅꯤꯅ ꯂꯧꯁꯤꯅ ꯆꯍꯤ ꯃꯒꯤ ꯆꯥꯟꯅꯕ ꯂꯣꯛꯀꯗꯕꯅꯤꯅꯕꯀꯣ
ꯎꯝ
ꯃꯣꯏꯁꯦ ꯌꯥꯎꯗꯕꯁꯨ ꯑꯈꯣꯏꯖꯦ ꯍꯤꯡꯕꯗ ꯑꯗꯨꯝ ꯑꯋꯥꯕꯖꯦ ꯑꯣꯏꯌꯦꯕ
ꯃꯥꯅꯦ ꯆꯦ ꯆꯨꯝꯃꯤ ꯑꯗꯨꯕꯨꯗꯤ ꯂꯧꯖꯦ ꯌꯥꯎꯗ꯭ꯔꯗꯤ ꯑꯈꯣꯏ ꯀꯃꯥꯏꯟ ꯆꯥꯅꯤ ꯅꯠꯇ꯭ꯔꯥ
ꯎꯝ
ꯍꯥꯟꯅꯕꯖꯦ ꯂꯧ ꯎꯗ꯭ꯔꯗꯤ ꯀꯥꯏꯗꯒꯤ ꯂꯥꯛꯀꯅꯤ ꯋꯥꯂꯒ ꯆꯥꯕ ꯍꯥꯏꯖꯤꯖꯨ ꯁꯨꯄꯔ ꯐꯥꯏꯅꯤ ꯆꯥꯗꯣꯏꯖꯦ ꯑꯗꯨꯏ ꯃꯊꯛꯇ ꯑꯃꯨꯛ ꯉꯁꯥꯏꯒꯤ ꯋꯥꯟꯒꯗꯕ ꯃꯤꯗꯨꯖꯨ ꯑꯃꯨꯛ ꯑꯈꯣꯏꯒꯨꯝꯅ ꯎꯔꯝꯗꯔꯗꯤ ꯆꯞ ꯃꯥꯟꯅꯗꯣꯔꯤꯕꯅꯦꯕ ꯅꯠꯇ꯭ꯔꯥ
ꯑꯗꯨꯅꯅꯦ ꯃꯇꯝꯖꯤꯖꯨ ꯈꯪꯍꯧꯗꯦ ꯍꯥꯏꯗꯤ ꯊꯕꯛꯇꯣ ꯁꯨꯕ ꯅꯣꯝꯕ ꯇꯧꯕꯅꯤꯅꯀꯣ
ꯎꯝ
ꯅꯣꯡꯃꯒꯤ ꯃꯇꯝ ꯂꯣꯏꯈꯤꯕ ꯀꯥꯏꯖꯦ ꯈꯪꯍꯧꯗꯦꯕ ꯍꯦꯛꯇ
ꯃꯥꯅꯦ ꯆꯦ
ꯑꯁ ꯁꯨꯃꯥꯏꯅ ꯑꯈꯣꯏꯒꯤ ꯑ ꯂꯧꯕꯨꯛꯀꯤ ꯑꯈꯣꯏꯒꯤ ꯊꯪꯅꯕ ꯂꯧ ꯊꯪꯅꯕ ꯅꯨꯄꯥꯗꯨꯅ ꯄꯥꯎ ꯍꯥꯏꯕꯤꯔꯛꯄꯅꯦꯕ ꯁꯨꯃꯥꯏꯅ ꯑꯈꯣꯏ ꯇꯧꯗꯅ ꯀꯦꯅꯦꯟꯗꯒꯤ ꯏꯁꯤꯡ ꯃꯊꯪ ꯃꯊꯪ ꯊꯥꯔꯛꯑꯒ ꯁꯨꯃꯥꯏꯅ ꯀꯟꯅ ꯇꯧꯔꯤ ꯅꯪꯖꯨ ꯌꯥꯍꯧꯔꯣ ꯂꯥꯎꯋꯣ ꯑꯝꯇ ꯍꯥꯏꯅ ꯍꯥꯏꯔꯛ ꯕꯗꯒꯤ ꯑꯁ ꯊ꯭ꯔꯤꯗꯤ ꯑꯩꯖꯨ ꯌꯥꯎꯍꯧꯗꯕ ꯌꯥꯗꯦ ꯃꯌꯥꯝ ꯑꯈꯣꯏꯗꯤ ꯃꯤꯔꯣꯜꯁꯨ ꯂꯩꯇꯕꯅꯤꯅꯀꯣ
ꯎꯝ
ꯃꯌꯥꯝ ꯇꯧꯔꯤ ꯃꯇꯝꯖꯤꯗ ꯌꯥꯍꯧꯗ꯭ꯔꯗꯤ ꯅ ꯆꯦꯜꯂꯦ ꯂꯧꯕꯨꯛꯇ ꯗꯨꯝ
ꯑꯧ
ꯗꯣ ꯎꯆꯤꯟ ꯅꯆꯤꯟꯅꯗꯤ ꯏꯁꯤꯡꯗꯤ ꯄꯨꯁꯜꯍꯧꯔꯦ꯫
ꯑꯣ ꯐꯩ ꯏꯆꯦ ꯍꯣꯏꯗꯤ ꯋꯥꯗ꯭ꯔꯤꯖꯦ꯫ ꯑꯈꯣꯏꯗꯤ ꯑꯗꯨꯃꯥꯏꯅ ꯂꯧꯈꯣꯡ ꯀꯩꯀꯥꯖꯨ ꯂꯩꯇꯕꯅꯤꯅꯅꯦ ꯏꯁꯤꯡꯖꯦ ꯋꯒ꯭ꯔꯦ ꯅꯣꯡ ꯇꯥꯔꯛꯇ꯭ꯔꯗꯤ꯫ ꯌꯥꯝꯅ ꯎꯄꯥꯏ ꯂꯩꯇ꯭ꯔꯕ ꯃꯤ ꯂꯩꯖꯗꯕꯒꯨꯝꯅꯅꯤ ꯂꯩꯔꯤꯖꯦ ꯏꯆꯦ꯫
ꯑꯗꯣ ꯅꯣꯏ ꯑꯗꯣꯝ ꯂꯣꯝꯗꯗꯤ ꯍꯧꯖꯤꯛꯁꯤꯕꯨ ꯑꯈꯣꯏꯒꯤ ꯈꯨꯂꯪꯖꯤꯕꯨ ꯀꯌꯥ ꯀꯌꯥ ꯁꯥꯟꯅꯔꯤꯒꯦ ꯑꯈꯣꯏ ꯁꯣꯝꯗꯗꯤ ꯆꯍꯨꯝ ꯅꯠꯇ꯭ꯔꯒ ꯆꯍꯨꯝ ꯌꯥꯡꯈꯩ ꯁꯨꯃꯥꯏꯅ ꯑꯣꯏꯌꯦꯅ ꯍꯥꯏꯌꯦ꯫ ꯅꯣꯏ ꯔꯣꯝꯗꯅ ꯀꯌꯥ ꯆꯠꯂꯤꯕ?
ꯆꯦ ꯑꯈꯣꯏ ꯁꯣꯟꯗꯗꯤ ꯑ ꯆꯥꯝꯕ꯭ꯔꯤꯖꯤꯅ ꯀꯩꯅꯣꯒꯤ ꯑꯣꯏꯔꯦ ꯅꯨꯄꯤꯒꯤ ꯑꯗꯨꯒ ꯅꯨꯄꯥꯒꯤꯅ ꯆꯥꯝꯕ꯭ꯔꯤ ꯌꯥꯡꯈꯩ ꯆꯧꯉꯥ ꯐꯥꯎꯗꯤ ꯁꯥꯟꯅꯩ꯫
ꯍꯩꯃ ꯑꯁ ꯑꯈꯣꯏꯔꯣꯝ ꯇꯥꯡꯉꯦ ꯍꯥꯏꯁꯤꯗꯤ ꯅꯣꯏꯔꯣꯝꯅ ꯑꯃꯨꯛ ꯍꯦꯜꯂꯦꯅꯦ ꯇꯥꯡꯕ꯫
ꯑꯣ ꯑꯗꯨꯅꯤ ꯇꯧꯏꯖꯦ
ꯑꯗꯨꯗꯤ ꯑꯥ ꯅꯣꯏꯒꯤꯗꯤ ꯎꯝ ꯅꯨꯄꯥ ꯈꯨꯂꯪꯖꯤ ꯆꯧꯉꯥ ꯍꯥꯏꯕ
ꯆꯥꯝꯕ꯭ꯔꯤ ꯌꯥꯡꯈꯩ ꯑꯗꯨꯒ ꯍꯦꯟꯅ ꯋꯥꯔꯒꯅ ꯆꯧꯉꯥ ꯈꯨꯗꯝ ꯑꯣꯏꯅ ꯂꯧ ꯀꯨꯝꯕ ꯈꯣꯠꯄꯒꯤꯗꯤ ꯑꯗꯨꯃꯥꯏꯅ ꯆꯥꯝꯃ꯭ꯔꯤ ꯌꯥꯡꯈꯩ ꯄꯤꯔꯦꯗꯅ ꯑꯗꯨꯒ ꯂꯧ ꯑꯥ ꯂꯧ ꯌꯩꯔ ꯃꯇꯨꯡꯗ ꯍꯣꯡꯒꯠꯄꯖꯦ ꯁꯤꯖꯤꯡꯖꯤꯗ ꯑꯃꯨꯛ ꯆꯧꯉꯥ ꯄꯤꯌꯦꯕ ꯅꯨꯄꯥꯗꯗꯤ꯫
ꯑꯣ ꯑꯣ ꯆꯧꯉꯥ ꯍꯁ ꯈꯪꯗꯦꯅꯦ ꯇꯧꯔꯤꯖꯤꯕꯨ
ꯍꯣꯏ ꯆꯦ ꯑꯗꯨꯅꯦ
ꯑꯗꯣ ꯎꯝ ꯑꯅꯥ ꯑꯌꯦꯛꯇꯤ ꯌꯥꯎꯗꯕ꯭ꯔꯣ?
ꯆꯦ ꯑꯅꯥ ꯑꯌꯦꯛꯁꯦ ꯌꯥꯎꯗꯦ ꯍꯥꯏꯕ ꯇꯥꯔꯦꯗ꯫ ꯑꯅꯥ ꯑꯌꯦꯛꯄꯨꯗꯤ ꯌꯥꯎꯗꯦ ꯑꯗꯨꯒ ꯈꯣꯏꯒꯤ ꯑꯗꯨꯝ ꯄꯣꯛꯄꯗꯒꯤ ꯍꯦꯔꯤꯗꯤꯇꯤ ꯍꯥꯏꯇꯥꯥꯔꯦꯅꯦ ꯑꯗꯨꯗ ꯌꯥꯎꯔꯛꯑꯕ ꯂꯩꯅꯥ ꯇꯤꯟꯅꯥꯗꯨꯗꯤ ꯑꯗꯨꯝ ꯂꯩꯅꯩ ꯍꯥꯏꯇꯥꯔꯦꯅꯦ ꯏꯆꯦ꯫
ꯑꯣ ꯑꯗꯣ ꯅꯣꯏꯒꯤꯗꯤ ꯅꯪꯗꯤ ꯉꯁꯤꯁꯦ ꯀꯃꯥꯏ ꯀꯃꯥꯏ ꯇꯧꯔꯒ ꯃꯇꯝꯖꯦ ꯂꯦꯟꯒ꯭ꯔꯕ ꯉꯁꯤ ꯅꯣꯡꯃꯖꯤꯗ?
ꯑꯦ ꯀꯔꯤ ꯍꯥꯏꯔꯨꯅꯤ ꯉꯁꯤ ꯅꯣꯡꯃꯥꯒꯤ ꯂꯦꯟꯕ ꯍꯥꯏꯖꯦ ꯁꯤꯟꯃꯤꯅꯤꯅ ꯊꯕꯛ ꯁꯨꯗ꯭ꯔꯗꯤ ꯆꯥꯗ ꯌꯥꯗꯕꯅꯤꯅ ꯑꯩꯈꯣꯏꯗꯤ ꯆꯦꯛꯀꯣꯟ ꯆꯠꯂꯦ ꯍꯥꯏꯇꯥꯔꯦ ꯏꯆꯦ ꯆꯦꯛꯀꯣꯟ ꯆꯠꯂ ꯊꯦꯂꯥ ꯏꯜꯂꯦ ꯊꯦꯂꯥ ꯏꯜꯂꯒ ꯆꯦꯛ ꯏꯜꯂ ꯃꯇꯨꯡꯗ ꯄꯩꯁꯥ ꯇꯥꯜꯂꯛꯄꯗꯨꯅ ꯊꯃꯝ ꯄꯩꯁꯥꯗꯣ ꯉꯁꯤ ꯅꯣꯡꯃꯩ ꯄꯩꯁꯥ ꯁꯨꯃꯥꯏ ꯇꯥꯜꯂꯦꯅ ꯑꯗꯨꯃꯥꯏꯟ ꯊꯕꯛ ꯁꯨꯕ ꯑꯗꯨꯝ ꯆꯠꯂꯤ ꯑꯩ ꯇꯥꯏꯅꯦ ꯏꯆꯦ
ꯅꯣꯡꯃꯥꯗ ꯀꯌꯥꯒꯗꯤ ꯇꯥꯟꯕ ꯉꯝꯒꯦ
ꯅꯣꯡꯃꯥꯗ ꯏꯆꯦ ꯌꯥꯝꯅ ꯌꯥꯝ ꯀꯟꯅ ꯁꯨꯗꯕꯤꯗ ꯇꯥꯟꯕꯗ ꯂꯨꯄꯥ ꯆꯝꯉꯥꯃꯨꯛꯇꯤ ꯇꯥꯜꯂꯦ ꯏꯆꯦ
ꯑꯥ ꯅꯣꯡꯃ ꯍꯥꯏꯁꯦ ꯎꯝ ꯑꯌꯨꯛ ꯑꯃ ꯅꯨꯗꯤꯟ ꯑꯃꯔꯣ ꯅꯠꯇ꯭ꯔꯒ ꯑꯌꯨꯛꯇ ꯈꯛꯇꯔ ꯆꯝꯉꯥ ꯍꯥꯏꯁꯦ ꯀꯃꯥꯏ ꯇꯧꯕ ꯄꯣꯠꯅꯣ
ꯑꯌꯨꯛ ꯑꯃꯒ ꯅꯨꯡꯗꯤꯟ ꯑꯃꯒꯅꯤ ꯏꯆꯦ ꯌꯥꯝ ꯀꯟꯅ ꯁꯨꯗꯕꯤ ꯍꯥꯏꯁꯦ ꯄꯝꯉꯥ ꯍꯥꯏꯁꯦ ꯆꯅꯤꯌꯥꯡꯈꯩ ꯆꯅꯤꯌꯥꯡꯈꯩ ꯍꯥꯏꯗꯤ ꯊꯦꯂꯥ ꯏꯟꯕꯁꯦ ꯋꯥꯏꯗꯅ ꯏꯆꯦ
ꯑꯥ
ꯑꯗꯨꯒꯤꯅꯤꯗ
ꯑꯗꯨꯗꯤ ꯄꯩꯁꯥꯗꯤ ꯌꯥꯝꯅꯗꯤ ꯇꯥꯟꯗꯦꯅꯦ ꯀꯣ
ꯂꯥꯏꯔꯕ ꯍꯥꯏꯁꯤꯅꯤ ꯏꯆꯦ ꯂꯥꯏꯔꯕꯅꯤꯅ ꯃꯣꯏꯅ ꯃꯤꯒꯤ ꯃꯈꯥꯗ ꯊꯕꯛ ꯁꯨꯔꯕꯅꯤꯅ ꯏꯆꯦ ꯑꯗꯨꯅꯤ ꯀꯟꯅ ꯁꯨꯒꯦ ꯍꯥꯏꯔꯁꯨ ꯍꯛꯆꯥꯡꯁꯦ ꯁꯣꯛꯇꯣꯔꯤꯕ
ꯑꯣ ꯍꯣꯏꯅꯦ ꯄꯩꯁꯥꯁꯨ ꯇꯥꯟꯗꯕ ꯌꯥꯗꯦ ꯑꯗꯨꯒ ꯍꯛꯆꯥꯡꯁꯨ ꯁꯣꯛꯍꯣꯟꯕꯁꯨ ꯌꯥꯗꯦ ꯑꯗꯨꯅ ꯑꯗꯨꯝ ꯌꯦꯡꯉ ꯌꯦꯡꯉꯒ ꯈꯔ ꯈꯔ ꯍꯦꯛ ꯇꯧꯁꯜꯂꯣ
ꯎꯝ ꯍꯣꯏ ꯏꯆꯦ
ꯑꯗꯣ ꯅꯣꯏꯒꯤ ꯑꯥ ꯑꯥ ꯀꯩꯅꯣ ꯌꯦꯟ ꯉꯥꯅꯨ ꯈꯔ ꯂꯩꯕꯗꯨꯅ ꯀꯃꯥꯏ ꯇꯧꯔꯤꯕ
ꯏꯆꯦ ꯌꯦꯟ ꯉꯥꯅꯨꯖꯦ ꯑꯗꯨꯝ ꯆꯥꯎꯔꯦ ꯐꯖꯅ ꯑꯗꯒꯤ ꯈꯔ ꯑꯝꯁꯨ ꯌꯣꯟꯈ꯭ꯔꯦ ꯑꯗꯒꯤ ꯍꯧꯖꯤꯛꯇꯤ ꯆꯥꯕ ꯌꯥꯕꯩ ꯃꯇꯝꯗꯣ ꯑꯣꯏꯔꯦ ꯏꯆꯦ
ꯑꯗꯣ ꯀꯩ ꯀꯦꯖꯤꯗ ꯀꯌꯥ ꯀꯌꯥꯒ ꯊꯥꯒꯦ
ꯂꯩ ꯍꯥꯏꯇꯥꯔꯦꯅꯦ
ꯅꯣꯏꯅ ꯀꯦꯖꯤꯗ ꯀꯌꯥ ꯊꯥꯒꯦ
ꯏꯆꯦ ꯀꯩꯑꯦꯕ
ꯑꯥ ꯉꯥꯅꯨꯗꯣ
ꯑꯥ
ꯅꯣꯏꯅ ꯀꯦꯖꯤꯗ ꯀꯌꯥ ꯊꯥꯒꯦꯕ
ꯀꯦꯖꯤꯗ ꯉꯥꯅꯨꯁꯦ ꯆꯥꯝꯃ꯭ꯔꯤ ꯍꯥꯏꯇꯥꯔꯦꯅꯦ ꯏꯆꯦ
ꯀꯔꯝꯕ ꯉꯥꯅꯨꯅꯣ ꯀꯦꯖꯤꯗ ꯆꯥꯝꯃ꯭ꯔꯤ ꯊꯥꯔꯤꯁꯤꯕꯣ
ꯑꯥ ꯕꯦꯂꯥꯏꯇꯤꯗꯣ ꯏꯆꯦ
ꯑꯣ ꯑꯣ ꯑꯣ ꯑꯗꯣ ꯃꯔꯨꯝ ꯀꯣꯛꯄꯒꯗꯤ ꯌꯥꯎꯗ꯭ꯔꯤꯕꯣ ꯑꯩꯁꯦ ꯉꯥꯅꯨ ꯃꯔꯨꯝ ꯈꯔ ꯂꯧꯅꯤꯡꯉꯦꯕꯀꯣ
ꯑꯥ
ꯆꯥꯕꯒꯤ ꯍꯥꯏꯇꯥꯔꯦꯅꯦ ꯉꯥꯅꯨ ꯃꯔꯨꯝꯒꯤ ꯑꯥ ꯑꯩꯈꯣꯏꯒꯤ ꯃꯃꯨꯠꯇꯣ ꯌꯥꯝꯅ ꯌꯦꯂꯣꯋꯤꯁ ꯌꯦꯜꯂꯣ ꯃꯌꯥꯝ ꯀꯥꯕꯗꯣ
ꯎꯝ
ꯑꯩꯁꯦ ꯌꯥꯝ ꯆꯥꯅꯤꯡꯉꯛꯄ ꯍꯥꯏꯇꯥꯔꯦ ꯑꯗꯣ ꯂꯩꯒꯗ꯭ꯔꯣ
ꯏꯍꯦ ꯑꯥ ꯏꯆꯦ ꯌꯥꯝ ꯍꯥꯎꯕꯗꯣ ꯑꯣ ꯑꯥ ꯏꯆꯦ ꯍꯧꯖꯤꯛꯀꯤ ꯑꯣꯏꯅꯗꯤ ꯑꯩꯖꯦ ꯉꯥꯅꯨ ꯃꯔꯨꯝꯗꯤ ꯌꯣꯟꯗꯦꯕꯀꯣ
ꯎꯝ
ꯍꯥꯏꯗꯤ ꯃꯆꯥ ꯀꯩꯀꯥ ꯑꯣꯜꯍꯟꯒꯦꯅ ꯈꯔ ꯀꯣꯛꯄꯗꯤ ꯂꯩꯌꯦꯕ ꯑꯗꯨ ꯏꯆꯦꯅ ꯄꯥꯝꯃꯒꯗꯤ ꯀꯌꯥꯃꯨꯛ ꯄꯥꯝꯃꯤꯅꯣ
ꯑꯩ ꯀꯨꯟꯃꯨꯛꯈꯛ ꯄꯥꯝꯕꯅꯤꯗ
ꯑꯦ ꯑꯗꯨꯗꯤ ꯌꯥꯅꯤ ꯌꯥꯅꯤ ꯑꯩꯅ ꯊꯝꯃꯤꯅ ꯑꯃꯨꯛ ꯆꯅꯤ ꯆꯍꯨꯝꯅꯤꯗ ꯏꯆꯦ ꯃꯔꯨꯝ ꯀꯣꯛꯍꯟꯒꯦꯅ
ꯑꯦ ꯀꯩꯅꯣ ꯉꯥꯅꯨ ꯃꯔꯨꯝ ꯆꯅꯤ ꯆꯍꯨꯝ ꯂꯩ ꯍꯥꯏꯔꯣ
ꯍꯣꯏ ꯏꯆꯦ
ꯑꯗꯨꯗꯤ ꯃꯩꯗ ꯀꯣꯜꯍꯟꯕꯤꯗꯣ ꯇꯧꯗꯣꯏꯔꯕꯥ
ꯑꯥ ꯃꯩꯗꯥ ꯀꯣꯜꯍꯟꯕꯤꯗꯣ ꯃꯄꯤꯅꯗꯤ ꯀꯣꯟꯕ ꯉꯝꯃꯣꯏꯗꯅ ꯃꯥꯕ ꯈꯣꯠꯄ ꯌꯥꯎꯅꯦꯕ
ꯎꯝ
ꯑꯗꯨꯅ ꯃꯩꯗꯥ ꯀꯣꯜꯍꯟꯒꯦ ꯇꯧꯕ ꯑꯩꯅ
ꯑꯣ ꯑꯣ ꯑꯗꯨꯗꯤ ꯑꯁ ꯑꯩꯒꯤ ꯀꯨꯟꯇ ꯈꯥꯏꯕꯤꯔꯝꯃꯨꯍꯦ ꯅꯪ ꯀꯣꯜꯍꯟ
ꯍꯣꯏ ꯌꯥꯏꯌꯦ ꯌꯥꯏꯌꯦ ꯏꯆꯦ ꯈꯥꯏꯔꯝꯒꯦ ꯑꯗꯣ ꯍꯥꯏꯗꯤ ꯑꯩꯗꯤ ꯃꯌꯥꯝ ꯌꯥꯝꯕ ꯃꯥꯜꯂꯨꯔꯕꯥ ꯀꯨꯟꯊ꯭ꯔꯥꯕꯨꯛ ꯈꯥꯏꯕ ꯌꯥꯅꯤꯌꯦ ꯏꯆꯦ ꯄ꯭ꯂꯦꯠ ꯑꯃꯒꯤ ꯆꯥꯡꯗ
ꯑꯣ ꯌꯥꯏꯌꯦ ꯍꯣꯏꯅꯦ ꯐꯔꯛꯄꯨ ꯇꯥꯗꯅꯕ ꯀꯨꯟꯊ꯭ꯔꯥꯃꯨꯛ ꯍꯦꯛ ꯈꯥꯏꯔꯣ ꯑꯗꯣ ꯉꯥꯅꯨ ꯃꯄꯤꯗꯤ ꯀꯌꯥꯝ ꯂꯩꯒꯦ ꯑꯗꯨꯛꯌꯥꯝ ꯀꯣꯛꯏꯗꯨꯕꯣ
ꯉꯥꯅꯨ ꯃꯄꯤꯖꯦ ꯏꯆꯦ ꯑꯥ ꯉꯥꯅꯨ ꯃꯄꯤ ꯌꯥꯡꯈꯩ ꯑꯗꯨꯒ ꯂꯥꯕꯅ ꯀꯨꯟꯊ꯭ꯔꯥꯃꯨꯛ ꯂꯩ ꯏꯆꯦ
ꯑꯁ ꯑꯗꯨꯗꯤ ꯅꯪ ꯃꯆꯤꯟꯖꯥꯛ ꯊꯥꯅꯕ ꯈꯣꯠꯅꯕ ꯇꯧꯕꯗꯨꯗꯤ ꯅꯪ ꯊꯕꯛ ꯆꯠꯊꯣꯛꯄꯗꯨꯗꯤ ꯅꯪꯉꯤꯕꯥ
ꯑꯦ ꯃꯆꯤꯟꯖꯥꯛꯁꯦ ꯊꯥꯗ꯭ꯔꯦ ꯄꯨꯈꯤꯗ ꯑꯗꯨꯝ ꯃꯣꯏ ꯊꯣꯛꯄ ꯆꯥꯖꯔꯖꯅꯣꯅ ꯑꯗꯨꯝ ꯊꯝꯃꯒ ꯄꯨꯈ꯭ꯔꯤ ꯑꯆꯧꯕꯗꯨꯗ ꯑꯗꯨꯝ ꯊꯝꯃꯕꯅꯦ ꯑꯩꯖꯦ ꯎꯝ ꯅꯣꯡ ꯃꯣꯏꯒꯤ ꯂꯧ ꯄꯨꯈꯤꯗꯒꯤ ꯑꯗꯨꯝ ꯃꯣꯏ ꯃꯣꯏ ꯊꯣꯛꯄ ꯐꯥꯔꯒ ꯂꯝꯒꯤ ꯉꯥꯅꯨ ꯑꯣꯜꯂꯦ ꯍꯥꯏ ꯇꯥꯔꯦꯅꯦ ꯑꯩꯒꯤ ꯉꯥꯅꯨꯗꯣ ꯍꯥꯏꯗꯤ ꯄꯨꯈꯤꯗꯣ ꯈꯥꯖꯤꯜꯂꯦꯗꯅ ꯏꯆꯦ ꯑꯗꯨꯒ ꯄꯨꯈꯤꯗꯨꯗ ꯑꯗꯨꯝ ꯊꯝꯃꯦꯕ ꯑꯗꯨꯒ ꯑꯩꯅ ꯅꯤꯡꯖꯤꯡꯉ ꯅꯤꯡꯖꯤꯡꯉꯀꯥꯟꯗ ꯆꯥꯛꯀꯨꯝꯕ ꯈꯔ ꯍꯨꯟꯕꯤꯕ ꯑꯃꯥꯏꯅ
ꯑꯗꯣ ꯅꯣꯏꯒꯤ ꯄꯨꯈꯤꯗꯨꯗ ꯑꯃ ꯀ ꯀꯪ ꯑ ꯃꯁꯥ ꯅꯥꯟꯕ ꯃꯇꯨ ꯄꯥꯟꯕ ꯅꯠꯇꯕ ꯁꯤꯁꯤꯠ ꯅꯥꯟꯕ ꯃꯆꯥꯀ ꯊꯨ ꯊꯨꯅ ꯁꯟꯗꯣꯛꯀꯟꯕ ꯀꯡꯗꯣ ꯊꯥꯗꯕ꯭ꯔꯣ ꯉꯥꯅꯨꯖꯤꯡꯅ ꯌꯥꯝ ꯃꯣꯏꯗꯤ
ꯍꯣꯏꯌꯦ ꯊꯥꯗꯩꯌꯦ ꯏꯆꯦ
ꯑꯗꯨꯁꯤꯡꯗꯣ ꯉꯅꯨꯅ ꯌꯥꯝ ꯄꯥꯝꯕꯅꯦ ꯑꯗꯒꯤ ꯃꯁꯥꯗꯖꯨ ꯌꯥꯝ ꯐꯕꯀꯣ
ꯍꯣꯏ ꯏꯆꯦ
ꯑꯗꯨ ꯑꯗꯨꯒꯤ ꯀꯥꯡꯗꯣ ꯑꯥ ꯃꯥꯖꯦ ꯑꯈꯣꯏꯅ ꯉꯥꯅꯨꯒꯨꯝꯕ ꯑꯗꯨꯒ ꯌꯦꯟꯗꯒꯤ ꯑꯈꯣꯏꯒꯤꯁꯤ ꯊꯪꯅꯕꯒꯤꯗꯤ ꯌꯦꯟꯗ ꯄꯤꯖꯕꯩꯅꯤꯅ ꯃꯣꯏꯒꯤ ꯄꯨꯈꯤꯗꯒꯤ ꯀꯣꯈꯠꯂꯒ ꯑꯈꯣꯏꯒꯤ ꯃꯣꯏ ꯃꯆꯤꯟꯖꯥꯛꯇꯨ ꯇꯣꯜꯂꯒ ꯄꯤꯖꯩꯌꯦꯕꯀꯣ ꯑꯗꯣ ꯌꯦꯟ ꯀꯣꯏꯂꯔꯅꯁꯨ ꯌꯥꯝ ꯄꯥꯝꯅ ꯆꯥꯏꯌꯦ ꯑꯗꯨꯒꯤ ꯀꯩꯅꯣꯗꯣ ꯀꯪ ꯃꯈꯟꯗꯣ
ꯑꯣ ꯍꯣꯏ ꯑꯗꯨ ꯑꯗꯨ ꯄꯥꯟꯕꯩꯅꯤ ꯏꯆꯦ ꯑꯩꯒꯤ ꯉꯥꯅꯨ ꯂꯣꯏꯕ ꯉꯝꯃꯤꯖꯦ ꯅꯠꯇ꯭ꯔꯗꯤ ꯑꯁ ꯋꯥꯒꯔꯖꯥꯠꯅꯤ ꯀꯥꯏꯗꯩ ꯃꯆꯤꯟꯖꯥꯛ ꯊꯥꯅꯕ ꯍꯣꯠꯅꯕꯗ ꯑꯩ ꯊꯕꯛꯀ ꯆꯠꯄ ꯅꯪꯉꯣꯏꯗꯣꯏꯅꯤ
ꯑꯗꯨꯅꯦ ꯑꯩꯗꯤ ꯅꯪ ꯑꯥ ꯉꯥꯅꯨ ꯃꯌꯥꯝꯗꯨꯒ ꯊꯥꯕꯛ ꯆꯠꯂꯦ ꯍꯥꯏꯕꯗꯨꯗ ꯅꯪꯉꯤꯕ ꯁꯤꯅꯦ ꯑꯩꯖꯨ ꯈꯜꯂꯤꯖ
ꯍꯣꯏ ꯏꯆꯦ ꯑꯗꯨꯅꯦ ꯑꯩꯖꯨ ꯋꯥꯗꯤ ꯋꯥꯏ ꯑꯗꯨꯕꯨ ꯑꯩꯗꯤ ꯑꯩꯅꯖꯨ ꯉꯥꯅꯨꯒ ꯑꯗꯨꯃꯥꯏꯅ ꯀꯩꯅꯣꯗ ꯈꯛꯇ ꯍꯣꯠꯅꯅꯤꯡꯗꯕ ꯑꯃꯨꯛ ꯊꯕꯛ ꯆꯠꯇꯕꯖꯨ ꯌꯥꯗꯕꯅꯤꯅꯅꯦ ꯑꯩꯅ ꯊꯕꯛꯇꯨꯖꯨ ꯆꯠꯄ ꯂꯣꯢꯅ